ꯑꯣ
ꯍꯜꯂꯣ
ꯖꯦꯠ ꯅꯨꯡꯉꯥꯏꯔꯤꯕꯣ
ꯈꯁ
ꯋꯥꯔꯤ ꯁꯥꯗꯕ ꯀꯨꯏꯔꯦꯍꯦ
ꯅꯪꯒꯤ ꯃꯈꯣꯟꯁꯤ ꯈꯪꯒꯨꯝ ꯂꯥꯛꯞꯀꯨꯝ ꯇꯧꯔꯦ ꯑꯩꯁꯤ ꯅꯪꯗꯤ ꯑꯩꯁꯤ ꯅꯪꯗꯤ ꯑꯩꯁ ꯅꯪ ꯃꯤ ꯈꯪꯕꯒꯨꯝ ꯂꯥꯛꯀꯨꯝ ꯀꯥꯎꯈ꯭ꯔꯦꯅꯦ
ꯈꯪꯗꯦ ꯑꯩꯗꯤ
ꯍꯥ
ꯈꯪꯗꯦ ꯑꯩꯗꯤ
ꯀꯩꯒꯤ ꯈꯪꯕ꯭ꯔꯣ
ꯑꯝ ꯍꯟꯗꯛꯁꯦ ꯍꯟꯗꯛꯁꯦ ꯂꯣꯠꯅ ꯀꯔꯤ ꯍꯥꯏꯁꯤꯔ ꯋꯥ ꯄꯥꯛ ꯉꯥꯡꯗꯕꯒꯨꯝ ꯇꯧꯋꯦꯗ ꯅꯪꯁꯦ
ꯍꯣꯏ
ꯀꯔꯤ ꯇꯥꯎꯕꯤꯒꯦꯔꯣ ꯑꯗꯣ
ꯕꯤꯗꯤ ꯕꯤꯗꯤ ꯑꯣꯏꯕ
ꯀꯃꯥꯏꯅ
ꯑꯩ ꯕꯦꯔꯤ ꯕꯦꯔꯤ ꯕꯤꯖꯤ
ꯊꯕꯛ ꯊꯕꯛ ꯇꯧꯕ ꯍꯧꯈ꯭ꯔꯕ꯭ꯔꯣ ꯑꯗꯨ
ꯑꯣꯐꯤꯁ ꯇꯈꯔꯦꯅꯦ
ꯃꯦꯗꯤ ꯇꯣꯂꯣꯞ ꯆꯥꯕ ꯐꯪꯈ꯭ꯔꯦꯀꯣ ꯑꯣꯐꯤꯁ ꯀꯥꯔꯦꯀꯣ
ꯊꯕꯛ ꯑꯃꯗꯤ ꯂꯩꯕ ꯃꯥꯜꯂꯦ ꯍꯣꯏ ꯅꯪ ꯍꯟꯗꯛ ꯃꯔꯛꯁꯦ ꯋꯥ ꯄꯥꯛ ꯉꯥꯡꯗ꯭ꯔꯦ
ꯎꯝ ꯅꯪꯒꯤ ꯅꯃꯗꯣ
ꯎꯝ
ꯅꯪꯒꯤ ꯕꯦꯁ ꯁ꯭ꯔꯦꯟ ꯗꯨ
ꯑꯩꯒꯤ ꯕꯦꯁ ꯐ꯭ꯔꯦꯟ
ꯅꯪꯒꯤ ꯕꯦꯁ ꯐ꯭ꯔꯦꯟ ꯅꯪꯒꯤ ꯃꯅꯥꯛꯃꯛꯇ ꯂꯩꯀꯥꯢ ꯅꯛꯅꯕ ꯍꯥꯏꯒꯗ꯭ꯔꯥ
ꯑꯣ ꯑꯣ ꯑꯣ ꯑꯣ ꯍꯣꯏ ꯍꯣꯏ
ꯃꯥꯕꯨꯁꯨ ꯇꯧꯗ꯭ꯔꯔꯤꯅ ꯑꯩ ꯑꯦ ꯃꯥꯖꯤ ꯇꯧꯔꯤꯕ꯭ꯔꯥ ꯍꯧꯖꯤꯛꯀꯥꯟ
ꯇꯧꯔꯤꯌꯦ ꯑꯗꯣ ꯃꯥꯗꯣ ꯍꯞꯇꯥ ꯑꯃꯒꯨꯝꯕ ꯑ ꯃꯥꯢ ꯃꯣꯏ ꯏꯃꯨꯡꯒꯤ ꯃꯤ ꯅꯥꯕ ꯂꯩꯕꯤꯒꯤ ꯍꯣꯁꯄꯤꯇꯥꯜꯗ ꯆꯠ ꯂꯦ ꯃꯥ ꯁꯥꯡꯅꯤꯉꯥꯏ ꯑꯗꯨꯒ ꯃꯥ ꯅꯥꯔꯒ ꯑꯃꯨꯛ ꯍꯜꯂꯛꯑꯦ
ꯎꯝ
ꯅꯥꯕꯗꯣ ꯌꯦꯡꯒꯦ ꯆꯠꯂꯒ ꯃꯥꯅ ꯅꯥꯕ
ꯎꯝ
ꯌꯥꯝ ꯀꯥꯡꯉꯒ ꯂꯩꯕꯅꯦ ꯌꯨꯝꯗ ꯍꯞꯇꯥ ꯑꯃꯒꯨꯝꯕ ꯐꯥꯕ ꯃꯥꯜꯂꯦ ꯋꯥꯔꯤ ꯁꯥꯟꯅꯗꯕꯗꯣ ꯃꯥ
ꯎꯝ
ꯅꯪꯗꯤ ꯀꯥꯏꯗ ꯆꯠꯈ꯭ꯔꯕ꯭ꯔꯥ
ꯑꯩꯁꯨ ꯑꯅꯥꯗ꯭ꯔ ꯄ꯭ꯂꯥꯟꯅꯦꯠꯇ ꯉꯥꯏꯍꯥꯛ ꯆꯠꯂꯨꯕ
ꯀꯔꯤꯕ
ꯑꯩꯁꯨ ꯉꯥꯏꯍꯥꯛꯇꯪ ꯃꯥꯡꯉꯨꯕꯅꯤꯗ
ꯑ ꯑꯗꯨꯒꯤꯅꯦꯕ ꯅꯣꯏ ꯂꯩꯇꯕꯒꯤ
ꯎꯝ
ꯀꯨꯏꯈ꯭ꯔꯦꯅ ꯌꯥꯝꯃꯟꯕꯒꯤꯅꯦ ꯈꯪꯉꯦ ꯅꯪꯗꯤ
ꯃꯃꯟꯗꯤ ꯅꯠꯇꯦ ꯑꯩꯁꯦ ꯍꯧꯖꯤꯛꯀꯥꯟ ꯃꯥꯡꯕꯁꯦ ꯅꯪꯒꯤ ꯅꯅꯥꯎ ꯅꯨꯄꯤꯒ ꯁꯥꯟꯅꯔ ꯂꯩꯕꯅꯦ
ꯑ ꯑꯗꯨꯏ ꯑꯣꯏꯔꯝ ꯑꯣꯏꯔꯝꯕ ꯌꯥꯏ ꯋꯥꯔꯤ ꯁꯥꯕ ꯌꯥꯝ ꯅꯨꯡꯉꯥꯏ ꯍꯥꯏꯌꯦ ꯅꯅꯥꯎ ꯅꯨꯄꯤꯅ ꯅꯪ ꯑꯣꯏꯔꯦ
ꯑꯉꯥꯡ ꯅꯨꯄꯤꯗꯣ ꯅꯪ ꯅꯅꯥꯎ ꯅꯨꯄꯤ ꯑꯣꯏꯔꯦ
ꯑꯩ ꯏꯅꯥꯎꯅꯨꯄꯤ ꯑꯣꯏꯕ ꯃꯥꯜꯂꯦ ꯍꯣꯏ ꯏꯅꯥꯎꯅꯨꯄꯤꯅꯀꯣ ꯁꯤ ꯅꯣꯏꯒꯤ ꯈꯨꯟꯒꯤ ꯃꯤꯡ ꯍꯥꯏꯔꯒ ꯑꯗꯣ ꯅꯨꯄꯥ ꯑꯃ ꯊꯦꯡꯅꯑꯦ ꯋꯥꯔꯤ ꯁꯥꯕ ꯌꯥꯝ ꯅꯨꯡꯉꯥꯏ ꯍꯥꯏꯌꯦ
ꯎ ꯀꯩꯅ ꯏꯅꯥꯎ ꯅꯨꯄꯤꯕꯨ ꯐꯥꯒꯤ ꯄꯨꯡꯇꯧ ꯇꯧꯕꯤꯕꯅꯤ
ꯎꯝ ꯑꯩꯒꯤꯗꯤ ꯅꯨꯡꯉꯥꯏꯕ ꯅꯨꯡꯉꯥꯏꯗꯨꯃ ꯈꯪꯗꯦꯗ
ꯎꯝ ꯅꯪꯗꯤ ꯈꯡꯉꯔꯣꯏꯌꯦ
ꯍꯣꯏ ꯑꯩꯈꯣꯏꯗꯗꯤ ꯅꯪ ꯀꯔꯤ ꯍꯥꯏꯁꯤꯔꯥ ꯍꯥꯏꯕꯁꯨ ꯍꯩꯇꯦꯗ ꯑꯩꯅ ꯍꯥꯏꯕ꯭ꯔꯥ ꯏꯅꯥꯎꯅꯨꯄꯤꯅ ꯍꯥꯏꯕ꯭ꯔꯥ
ꯀꯔꯤꯔꯣ ꯋꯥꯉꯥꯡꯕ꯭ꯔꯣ ꯋꯥꯉꯥꯡꯕ ꯁꯛꯄꯗꯤ ꯑꯅꯤꯃꯛ ꯍꯩꯔꯦ ꯅꯅꯥꯎ ꯅꯨꯄꯤꯅ ꯍꯦꯟꯅ ꯍꯩꯕ ꯃꯥꯜꯂꯦ
ꯈꯪꯗꯦ ꯍꯣꯏ ꯃꯣꯏꯗꯤ ꯁꯤ ꯃꯣꯏ ꯁꯤꯒꯤ ꯋꯥ ꯉꯥꯡꯕꯁꯤꯡꯗ ꯂꯩꯃꯤꯟꯅꯕꯅꯤꯅ
ꯑꯣ
ꯑꯁꯦꯡꯕ ꯃꯤꯈꯣꯏ ꯂꯩꯃꯤꯟꯅꯕꯅꯤ ꯑꯗꯨꯝ ꯃꯣꯏꯗꯤ ꯅꯨꯡꯇꯤꯒꯤ ꯑꯗꯨꯝ ꯋꯤꯔꯤ ꯁꯥꯟꯅꯩꯅ
ꯎꯝ
ꯑꯩꯈꯣꯏꯗꯤ ꯀꯣꯂꯦꯖ ꯀꯥꯕ ꯃꯇꯝꯗꯁꯨ ꯑꯗꯨꯒꯨꯝꯕ ꯃꯤꯕꯨ ꯇꯤꯟꯅꯗꯦ ꯑꯗꯣ ꯑꯁꯤ ꯑꯩꯈꯣꯏ ꯂꯩꯀꯥꯏꯗꯁꯨ ꯑꯗꯨꯝ ꯑꯩꯈꯣꯏ ꯂꯣꯟꯗ ꯑꯗꯨꯝ ꯉꯥꯡꯉꯦ
ꯎꯝ ꯆꯥꯛ ꯆꯥꯔꯕꯣ
ꯆꯥꯈ꯭ꯔꯦ ꯍꯣꯏ ꯑꯈꯣꯏꯗꯣ ꯍꯧꯖꯤꯛ ꯃꯥꯏ ꯃꯨꯠꯈ꯭ꯔꯦꯅꯦ ꯄꯨꯡ ꯑꯃꯒꯨꯝꯕ ꯁꯨꯈ꯭ꯔꯕ꯭ꯔꯥ ꯀꯣ ꯊꯥꯔꯇꯤ ꯃꯤꯅꯤꯠꯁꯇꯦ ꯃꯩ ꯀꯔꯤꯕ
ꯃꯩ ꯍꯥꯏꯌꯣ ꯃꯩ
ꯃꯩ
ꯅꯪꯅ ꯃꯥꯏꯈ
ꯕꯣ ꯌꯦꯡꯒꯦ ꯉꯥꯏꯕꯅꯦ ꯑꯃꯨꯛ ꯂꯥꯛꯇ꯭ꯔꯗꯤ
ꯑꯥ ꯑꯇ ꯅꯁꯤ
ꯌꯦꯡꯒꯦꯔꯥ ꯅꯪꯁꯨ
ꯑꯩ ꯌꯦꯡ ꯑꯣꯏꯣꯏꯗ ꯑꯗꯨꯗꯤ ꯄꯅꯤ
ꯑꯣ ꯑ ꯂꯔꯤꯛ ꯄꯥꯕ ꯍꯥꯥꯎꯈ꯭ꯔꯦꯀꯣ
ꯃꯣꯏꯗ ꯉꯆ ꯁꯅꯥꯅꯕ ꯀꯅꯥ ꯌꯦꯕ ꯃꯇꯝ ꯄꯥꯝꯃꯏ
ꯑꯗꯨꯅꯦ ꯂꯥꯏꯔꯤꯛ ꯄꯥꯛꯑꯣ ꯃꯇꯝ ꯌꯥꯝ ꯃꯥꯡꯍꯟꯈ꯭ꯔꯦꯕi
ꯍꯧꯖꯤꯛꯅ ꯀꯣꯜ ꯇꯧꯔ ꯂꯩꯕ ꯑꯁꯤ ꯂꯣꯏꯔꯒ ꯂꯥꯏꯔꯤꯛ ꯄꯥꯕ ꯑꯁꯤ ꯂꯣꯏꯔꯒ ꯏꯔꯨꯒꯅꯤ ꯑꯗꯨꯒ ꯂꯥꯏꯔꯤꯛ ꯄꯥꯅꯤ ꯌꯥꯔꯦ
ꯆꯥꯛꯇꯤ ꯆꯥꯈ꯭ꯔꯕ꯭ꯔꯣ
ꯆꯥꯇꯤ ꯆꯈ꯭ꯔꯦ ꯀꯧꯕ
ꯍꯣꯁꯇꯦꯜꯗ ꯂꯩ ꯍꯥꯏꯕ ꯅꯠꯇ꯭ꯔꯣꯅ
ꯍꯣꯏ
ꯑꯥ ꯅꯪ ꯉꯥꯏꯌꯣ ꯅꯪ ꯅꯪ ꯍꯣꯁꯇꯦꯜꯗ ꯂꯩꯕ꯭ꯔꯥ ꯅꯪ ꯕꯔꯗꯦꯟ ꯇꯧꯕꯤꯒꯦꯔꯥ
ꯍꯣꯁꯇꯦꯜ ꯂꯩꯃꯤꯅꯩ ꯃꯇꯝ ꯂꯩ ꯃꯇꯝ ꯂꯩꯇꯕꯗꯗꯥꯥꯏꯗꯤ ꯋꯥꯔꯗꯦꯟ ꯇꯧꯔ ꯂꯩꯕꯣꯅꯦ
ꯎꯝ
ꯋꯥꯔꯗꯟ ꯇꯧꯗꯦ ꯑꯩ ꯂꯥꯏꯔꯤꯛ ꯄꯥꯕ ꯑꯗꯨꯝꯗꯤ ꯌꯥꯛꯑꯔꯣꯏ
ꯑꯣ ꯀꯨꯆꯤꯡ ꯂꯥꯎꯕ
ꯀꯣꯆꯤꯡ ꯂꯧꯔꯃꯦ ꯍꯧꯖꯤꯛꯇꯤ ꯂꯧꯗ꯭ꯔꯦ
ꯎꯝ ꯑꯦꯛꯖꯥꯝ ꯀꯔꯤ ꯍꯥꯏꯁꯤꯅ ꯅꯣꯏ ꯃꯤ ꯑꯣꯏꯕ ꯃꯇꯝꯗ ꯑꯩꯈꯣꯏꯕꯨꯁꯨ ꯀꯥꯎꯕꯤꯌꯨꯅꯨꯀꯣ ꯑꯃꯨꯔꯛ ꯃꯨꯔꯛꯒꯗꯤ ꯍꯥꯏ ꯍꯜꯂꯣ ꯇꯥꯎꯕꯤꯌꯨ
ꯀꯥꯎꯕꯤ ꯍꯣꯏꯗ ꯑꯗꯒꯤ ꯀꯥꯎꯔꯅꯤ
ꯍꯣꯏꯦ ꯃꯥꯏ ꯂꯥꯛ ꯇꯕ ꯁꯥꯁꯨ ꯁꯥꯦꯌꯦ
ꯑꯩꯈꯣꯏꯁꯨ ꯁꯥꯏꯅꯁꯤꯗꯤ ꯌꯥꯝ ꯁꯥꯏ
ꯑꯍꯣꯏ ꯅꯨꯡꯁꯥ ꯈꯔ ꯉꯁꯤ ꯅꯨꯡꯁꯥ ꯌꯥꯝ ꯀꯜꯂꯦ ꯅꯣꯡ ꯆꯨ ꯆꯨꯔꯒ ꯉꯁꯤ ꯈꯛꯇ ꯊꯣꯛꯄꯒꯤꯔ ꯈꯪꯗꯦ
ꯎꯝ
ꯈꯪꯗ꯭ꯔꯦ ꯃꯥꯏ ꯂꯥꯛꯑꯗꯤ ꯑꯃꯨꯛ ꯐꯥꯒꯗꯗꯤ ꯑꯕꯕ ꯈꯥꯎ ꯋꯥꯕ ꯍꯧꯥꯎꯔꯦ ꯕꯣꯜꯗ ꯌꯦꯡꯕ ꯐꯪꯗ꯭ꯔꯗꯤ ꯃꯥꯥꯡ
ꯐꯣꯟ ꯇ ꯌꯦꯡꯉꯅ
ꯑꯁ ꯅꯪꯒꯤ ꯃꯇꯝꯁꯦ ꯑꯩꯅ ꯃꯥꯡꯍꯜꯜꯂꯤꯗ ꯂꯔꯛꯄ ꯑꯔꯝꯅꯤꯅꯅ
ꯐꯣꯟꯗ ꯌꯦꯡꯉꯨꯅ ꯕꯣꯜꯗꯣ
ꯑꯁ ꯏꯟꯇꯔꯅꯦꯠꯇꯣ ꯅꯨꯡꯉꯥꯏꯗꯕ ꯍꯥꯏꯗꯤ ꯑꯗꯨꯒꯤꯅꯦ
ꯎꯝ
ꯑꯗꯨꯝ ꯃꯤꯅꯤꯠ ꯑꯅꯤ ꯑꯍꯨꯝꯒꯨꯝꯕ ꯂꯦꯞꯄꯦ ꯑꯗꯨ ꯇꯨꯝꯅꯤꯡꯕꯅꯦ ꯑꯗꯨ ꯉꯥꯏꯕꯗ
ꯅꯪꯒꯤ ꯅꯅꯥꯎꯅꯨꯄꯤꯅ ꯅꯪꯒ ꯅꯪꯒꯤ ꯅꯅꯥꯎꯅꯨꯄꯤꯒ ꯋꯥꯔꯤ ꯁꯌꯦꯅ ꯍꯥꯏꯒꯅꯨ ꯀꯔꯤꯔ
ꯀꯔꯤꯕ
ꯁꯪꯒꯤꯤꯟꯅꯨꯡꯄꯤꯗꯨꯧ
ꯑ
ꯅꯨꯝꯒ ꯋꯥꯔꯤꯔꯤ ꯁꯥꯏꯅꯍ ꯃ ꯃꯥꯒꯧ ꯋꯥꯔꯤꯔꯤ ꯁꯌꯦꯅ ꯅꯪꯣꯟꯗ ꯍ ꯍꯥꯏ ꯅꯨꯡ
ꯑꯣ ꯑꯈꯣꯏ ꯑꯅꯤꯁꯨ ꯋꯥꯔꯤ ꯁꯥꯏꯌꯦ ꯃꯔꯤ ꯃꯉꯥꯒꯨꯝꯕ
ꯎꯝ
ꯗꯨꯒ ꯎꯝ
ꯅꯪ ꯃꯥꯒ ꯋꯥꯔꯤ ꯅꯪꯒꯤ ꯏꯅꯥꯎꯅꯨꯄꯤꯒ ꯑꯩꯁꯦ ꯋꯥꯔꯤ ꯁꯥꯏꯌꯦꯅ ꯅꯪꯕꯨ ꯍꯥꯏꯒꯅꯨ ꯍꯥꯏꯅ ꯍꯥꯏꯕ ꯃꯥꯅꯗꯤ
ꯀꯔꯤꯒꯤ
ꯀꯔꯤꯒꯤ ꯈꯪꯗꯦ ꯑꯩꯁꯨ ꯑꯗꯒꯤ ꯑꯩꯅ ꯍꯥꯏꯒꯅꯤꯅ ꯍꯥꯏꯕ
ꯃꯥ ꯍꯥꯏꯌꯦꯅ ꯋꯥꯔꯤ ꯁꯥꯕ ꯅꯨꯡꯉꯥꯏꯌꯦꯅ
ꯍꯥ ꯍꯥ ꯈꯪꯗꯔꯦ ꯎ ꯅ ꯗꯦꯠꯁ ꯀꯣ ꯍꯥꯏꯔꯦ
ꯁꯅꯥꯎ ꯁꯅꯥꯎ ꯃꯇꯝ ꯑꯃꯈꯛꯇꯅꯤꯗꯅ ꯁꯤꯂꯣꯏꯔꯗꯤ ꯑꯈꯣꯏ ꯂꯣꯏꯅ
ꯒꯨꯠ ꯕꯥꯏ ꯒꯨꯠ ꯕꯥꯏ ꯏꯁꯩꯗ ꯆꯠꯄꯤ ꯇꯥꯔꯦꯅꯦ ꯀꯣ
ꯀꯥꯎ ꯀꯥꯎ ꯈꯔꯥꯅꯤ ꯍꯣꯏ ꯃꯠ ꯇꯝ ꯑꯃ ꯈꯛꯇꯅꯦ ꯁꯛꯁꯨ ꯈꯪꯗꯦ ꯃꯤꯡꯁꯨ ꯈꯪꯍꯧꯗꯦ ꯋꯥꯔꯤ ꯁꯥꯕ ꯐꯪꯕꯁꯦ ꯌꯥꯝ ꯀꯔꯤ ꯍꯥꯏꯇꯥꯔꯦ ꯂꯩꯕꯥꯛ ꯌꯥꯝ ꯐꯔꯦ ꯍꯥꯏꯈ꯭ꯔꯁꯤꯗ
ꯎꯝ
ꯂꯥꯏꯔꯤꯛ ꯌꯥꯝ ꯄꯥꯅꯤꯡꯕ ꯃꯥꯜꯂꯦ ꯅꯪꯁꯦ ꯊꯨꯅ ꯆꯠꯂꯗꯤ ꯐꯥꯒꯗꯕ ꯁꯤꯁꯨ
ꯀꯩꯗꯧꯔꯒꯦ ꯋꯥꯔꯤ ꯁꯥꯕ ꯅꯨꯡꯉꯥꯏꯇ꯭ꯔꯕ ꯑꯩꯕꯨ
ꯅꯨꯡꯉꯥꯏꯇꯦ ꯍꯣꯏ
ꯈꯥꯏꯃꯟꯕꯤ ꯈꯪꯗꯔ꯭ꯦꯗꯥ ꯑꯩꯁꯨ
ꯑꯩꯒꯤ ꯇꯥꯝꯅꯦ ꯅꯪ ꯋꯥꯕ ꯃꯥꯜꯂꯦ ꯄꯨꯡꯁꯨ ꯑꯥ ꯆꯠꯈ꯭ꯔꯦ
ꯅꯪꯁꯨ ꯋꯥꯕ ꯅꯪꯗꯤ ꯀ꯭ꯔꯤ ꯇꯧꯔꯂꯦꯕ ꯍꯧꯖꯤꯛ ꯁꯨꯝ ꯊꯦꯡꯕ ꯀꯥꯟꯗ
ꯍꯥꯏꯗꯤꯀꯣ ꯑꯗꯨꯝ ꯇꯨꯝꯕ ꯌꯥꯗ꯭ꯔꯦꯅꯦ ꯋꯥꯔꯜ ꯀꯥꯞ ꯍꯧꯕꯗꯒꯤ ꯑꯗꯨꯝ ꯐꯣꯜꯗꯣ ꯃꯔꯛ ꯃꯔꯛꯇꯤ ꯌꯦꯡꯕꯤꯒꯤ ꯕꯣꯔꯣ ꯑꯃꯗ ꯑꯗꯨꯝ ꯅꯨꯡꯇꯤꯒꯤ ꯇꯨꯝꯃꯦ ꯇꯜꯂꯦ ꯑꯩꯁꯨ
ꯑꯗꯨꯅꯤ ꯃꯤ ꯑꯣꯏꯔꯣꯏꯀꯣ
ꯑꯥ ꯑꯁꯤ ꯂꯣꯏꯔꯒ ꯉꯟꯅ ꯇꯨꯝꯕ ꯍꯧꯈ꯭ꯔꯅꯤ
ꯃꯤ ꯑꯣꯏꯔꯔꯣꯏꯀꯣ ꯅꯪ
ꯃꯤ ꯑꯣꯏꯔꯔꯣꯏ ꯍꯣꯏ ꯁꯦꯡꯕꯒꯤ
ꯐꯖꯅ ꯃꯥꯇꯝ ꯂꯦꯟ ꯃꯩ ꯃꯠ ꯇꯝ ꯂꯩꯔꯀꯥꯟꯁꯤꯗ ꯍꯣꯡ ꯍꯣꯡꯉꯣꯀꯣ ꯅꯠꯇ꯭ꯔ ꯃꯤ ꯑꯣꯏꯔꯦꯏꯀꯣ
ꯑꯗꯨꯅꯦ ꯅꯨꯄꯥ ꯑꯣꯟꯕ ꯍꯧꯈ꯭ꯔꯦ
ꯍꯥꯏꯕꯤꯗꯦ ꯍꯥꯏꯁꯤꯅꯤ ꯀꯣ
ꯆꯤꯟꯒꯤ ꯑꯩ ꯅꯨꯄꯥ ꯑꯣꯟꯕ ꯍꯧꯈ꯭ꯔꯦ ꯌꯨꯝꯗ ꯁꯤꯒꯤ ꯐꯤꯕꯝꯗ ꯂꯩꯔꯤ ꯏꯃꯥ ꯏꯄꯥꯅꯥ ꯇꯟꯊꯣꯛꯈ꯭ꯔꯅꯤ ꯍꯧꯍꯠꯄꯗꯣ ꯄꯨꯡ ꯇꯔꯥ ꯑꯗꯨꯋꯥꯏꯗ ꯍꯧꯒꯠꯂꯦ ꯆꯥꯛ ꯆꯥꯕꯗꯣ ꯑꯦꯂꯦꯚꯦꯟꯒꯨꯝꯕꯗ ꯆꯥꯔꯦ ꯌꯦꯡꯉꯨꯇꯨ
ꯑꯁ ꯑꯗꯨꯗꯤ ꯅꯪꯗꯤ ꯄꯨꯔ ꯅꯨꯄꯥꯅꯤꯅꯦ
ꯍꯣꯏ ꯅꯨꯄꯥ ꯑꯣꯟꯈ꯭ꯔꯦ ꯑꯩ
ꯁꯔꯠꯁꯨ ꯑꯔꯖꯦꯟꯇꯤꯅꯥꯒꯤ ꯑꯃ ꯍꯥꯞꯄꯦ
ꯑꯗꯨꯅꯦ ꯑꯥꯔꯖꯦꯟꯇꯤꯅꯥꯗꯤ ꯅꯨꯄꯥꯁꯨ ꯅꯨꯄꯤꯁꯨ ꯑꯗꯨꯝ ꯄꯥꯝꯕ ꯌꯥꯏꯅ ꯀ꯭ꯔꯤꯔ ꯅꯪꯁꯨ
ꯕꯣꯜꯁꯦ ꯑꯃꯨꯛ ꯁꯅꯥꯌꯦꯌꯦ ꯑꯁ ꯄꯨꯔꯥ ꯅꯨꯄꯥꯅꯤ ꯂꯩꯔꯤꯁꯦ
ꯍꯩꯇꯦ ꯑꯗꯨ ꯑꯣꯔꯁꯨ
ꯀꯣꯜ ꯇꯧꯔꯛꯀꯦ ꯕꯣꯜꯁꯅꯕ ꯆꯠꯈꯤꯒꯦ ꯍꯥꯏꯌꯦ ꯑꯁ
ꯑꯗꯨ ꯃꯇꯝꯗꯨꯗꯤ ꯍꯣꯏ ꯑꯩꯈꯣꯏ ꯆꯔꯆꯀꯤ ꯁꯥꯟꯅꯕ ꯆꯠꯄꯒꯤꯅꯤ
ꯅꯨꯄꯥ ꯑꯣꯟꯈ꯭ꯔꯦꯅꯦ ꯅꯪꯁꯦ ꯄꯥꯝꯂꯛꯇ꯭ꯔꯦꯅ ꯑꯗꯨꯗꯤ ꯑꯩꯗꯤ
ꯕꯤꯠ ꯌꯥꯎꯔꯛ ꯇ꯭ꯔꯦꯗ
ꯅꯨꯄꯤꯔꯥ ꯍꯥꯏꯅ ꯐꯣꯟ ꯇꯧꯔꯒ ꯅꯨꯄꯥ ꯑꯣꯏꯔꯝꯃꯤ ꯅꯨꯄꯥ ꯑꯣꯟꯒꯦꯗꯧꯔꯦ
ꯀꯔꯤ ꯀꯔꯤꯅꯣꯗꯤ ꯑꯗꯨꯝ ꯂꯩꯔꯤꯌꯦꯗ
ꯀꯔꯤ ꯀ꯭ꯔꯤ ꯀ꯭ꯔꯤ ꯂꯩꯔꯤꯌꯦꯕ
ꯑꯣ ꯅꯨꯄꯤ ꯑꯣꯀꯦ ꯑꯣꯀꯦ ꯐꯝꯗꯥꯏ ꯐꯝꯗꯥꯏ
ꯑꯗꯨ ꯍꯧꯖꯤꯛ ꯂꯩ ꯑꯗꫭ ꯍꯧꯖꯤꯛ ꯐꯥꯎꯗꯤ ꯂꯩꯔꯤꯌꯦꯅ ꯑꯗꯨ ꯅꯨ ꯄꯤꯅꯦꯗ ꯍꯧꯖꯤꯛꯄꯨꯗꯤ
ꯅꯨꯄꯥ ꯑꯣꯜꯂꯗꯤ ꯑꯗꯨꯁꯨ ꯑꯗꯨꯝ ꯅꯨꯄꯥ ꯑꯣꯟꯊꯣꯛꯈ꯭ꯔꯅꯤ ꯉꯍꯥꯛ ꯂꯩꯗꯤ
ꯑꯗꯨꯅꯦ ꯋꯥꯈ ꯋꯥꯕ ꯍꯧꯔꯦ ꯑꯗꯨꯒꯤ ꯉꯟꯅ ꯇꯨꯝꯕ ꯍꯧꯈ꯭ꯔꯅꯤ
ꯅꯨꯄꯥꯗꯤ ꯑꫭꯟꯅꯤꯡꯗꯕ꯭ꯔꫭ
ꯈꯪꯗꯦ ꯑꯩ ꯅꯨꯄꯤꯒꯤ ꯀꯣꯏꯅꯤꯡꯗꯦ
ꯅꯨꯄꯥ ꯑꯣꯟꯅꯤꯡꯗꯕ꯭ꯔꯅ
ꯑꯣꯟꯅꯤꯡꯗꯦꯗ
ꯅ ꯍꯞꯇꯥ ꯑꯃꯒꯨꯝꯕꯗꯤ ꯑꯣꯟꯕ ꯌꯥꯏ
ꯎꯝ
ꯌꯥꯝ ꯀꯔꯤ ꯍꯥꯏꯁꯤꯔ ꯅꯨꯄꯤ ꯊꯤꯕꯗꯤ ꯇꯜꯂꯦ ꯅꯨꯄꯤ ꯊꯤꯔꯒ ꯄꯩꯁꯥ ꯂꯩꯇ꯭ꯔꯗꯤ ꯇꯜꯂꯤꯅ ꯑꯩꯒꯤ ꯅꯨꯄꯤ ꯋꯥꯔꯅꯦꯕ ꯑꯗꯨꯒꯤ
ꯅꯪꯒꯤ ꯅꯨꯄꯤ ꯋꯥꯒꯅꯦ
ꯍꯣꯏ ꯑꯩꯗꯤ ꯂꯥꯏꯔꯤꯛ ꯄꯥꯕ ꯇꯥꯟꯕꯒꯤ ꯊꯕꯥꯛꯇꯨ ꯁꯨꯅꯤꯡꯗꯦ
ꯑꯣ ꯌꯥꯏ ꯌꯥꯏ ꯀꯥꯏꯗꯦ
ꯇꯨꯝꯅꯤꯡꯕ ꯃꯥꯜꯂꯦ ꯏꯕꯨꯡꯉꯣ ꯅꯪꯁꯦ ꯏꯅꯥꯎ ꯅꯨꯄꯥ ꯑꯣꯏꯔꯝꯅꯤ ꯅꯪꯁꯨ
ꯌꯥꯔꯦ ꯑꯉꯥꯡ ꯅꯣꯏ ꯅꯪꯅꯥꯎ ꯅꯨꯄꯤꯁꯨ ꯑꯉꯥꯡ ꯅꯪꯁꯨ ꯑꯉꯥꯡ ꯃꯥꯟꯗꯕꯤꯁꯨ ꯑꯉꯥꯡ
ꯁꯦꯁ ꯉꯥꯏꯌꯣ ꯅꯪ ꯆꯍꯤ ꯀꯌꯥ ꯁꯨꯈ꯭ꯔꯕ꯭ꯔꯣ
ꯊꫪꯇꯤ
ꯁꯦꯁ ꯈꯨꯊꯤꯗꯤ
ꯊꯥꯔꯇꯤ ꯌꯧꯗꯧꯔꯦ ꯆꯍꯤ ꯑꯃ ꯑꯅꯤꯈꯛ ꯉꯥꯏꯔꯒ ꯌꯧꯗꯧꯔꯦ
ꯅꯥꯏꯟꯇꯤꯟꯒꯤ ꯑꯉꯥꯡꯔꯅꯦ
ꯅꯥꯏꯟꯇꯤꯒꯤ ꯑꯉꯥꯡꯅꯤ
ꯑꯩꯁꯨ ꯅꯥꯏꯟꯇꯤꯟꯒꯤ ꯑꯉꯥꯡꯅꯤ